ꯂꯣꯂꯨ
ꯉꯥꯏꯈꫭꯀꯣ ꯇꯥꯕ꯭ꯔꯣ
ꯑꯧ ꯇꯥꯏꯌꯦ ꯀꯩꯗꯧꯔꯤꯅꯣ ꯑꯗꯨꯝ ꯂꯩꯋꯦ
ꯑꯩꯕꯨꯗꯤ ꯍꯤꯞꯄꯤꯅꯦ ꯉꯁꯤ ꯅꯣꯡꯒ ꯃꯪꯕꯁꯤꯗ
ꯑꯁ ꯒꯦꯝꯒ ꯁꯥꯟꯅꯗ꯭ꯔꯕꯣ
ꯒꯦꯝꯖꯦ ꯒꯦꯝ ꯁꯥꯟꯅꯕꯩꯖꯦ ꯅꯪꯁꯨ ꯒꯦꯝ ꯒꯦꯝ ꯀꯩꯀꯩ ꯁꯥꯟꯅꯔꯤꯒꯦꯅ ꯍꯪꯒꯦ ꯇꯧꯔꯤꯅꯦ ꯅꯪ ꯅꯪ ꯃꯣꯕꯥꯏꯜ ꯂꯤꯖꯦꯟ ꯁꯥꯟꯅꯔꯤꯕꯣ
ꯑꯥꯎ ꯃꯣꯕꯥꯏꯜꯖ ꯂꯤꯖꯦꯟ ꯁꯥꯟꯅꯩ
ꯑꯗꯨꯗꯤ ꯑꯗꯨꯏ ꯅꯣꯡ ꯐꯥꯗꯣꯛ ꯈꯔ ꯁꯥꯟꯅꯃꯤꯟꯅꯁꯤꯅꯦ ꯑꯩꯖꯨ ꯑ ꯅꯧꯅꯃꯨꯛ ꯍꯥꯞꯄꯤꯅꯦ ꯀꯛꯈ꯭ꯔꯕꯅꯦ
ꯑꯣ ꯌꯥꯏꯌꯦ ꯀꯩ ꯀꯩ ꯌꯧꯔꯒꯦꯅꯦ ꯔꯦꯡ
ꯑꯁ ꯅꯧꯅ ꯑꯃꯨꯛ ꯍꯥꯞꯄꯩ ꯃꯀꯣꯛꯇꯒꯤ ꯑꯃꯨꯛ ꯍꯧꯔꯤꯅꯤꯅꯦ
ꯑꯣ ꯑꯩꯁꯨ ꯌꯥꯝ ꯌꯥꯝ ꯂꯩꯇꯦꯗ ꯀꯩꯅꯣ ꯈꯛꯇꯅꯤꯗ ꯏ ꯄꯤꯛ ꯑꯗꯥꯏ ꯂꯩꯌꯦ
ꯑꯦ ꯀꯩꯝ ꯀꯥꯏꯗꯦꯁꯦ
ꯎꯝ
ꯃꯣꯏꯒꯤ ꯑ ꯄ꯭ꯔꯣꯗꯧꯅ ꯁꯥꯟꯅꯗꯣꯏ ꯅꯠꯇꯕꯅꯤꯅ
ꯃꯥꯅꯤ‌ꯃꯥꯅꯤ ꯑꯗꯨꯕꯨꯗꯤ ꯆꯨꯝꯃꯦ ꯆꯥꯛ ꯏꯁꯤꯡꯗꯤ ꯎꯅꯔꯕꯣ
ꯆꯥꯛꯁꯦ ꯆꯥꯗ꯭ꯔꯤꯗ ꯎꯝ ꯂꯣꯏꯗꯤ ꯂꯣꯏꯔ ꯑꯁ ꯈꯪꯗꯔꯦꯗ ꯀꯣꯛꯀꯁꯤ ꯌꯥꯗ꯭ꯔꯦ ꯍꯧꯖꯤꯛꯀꯥꯟꯁꯤ ꯆꯥꯔꯕ ꯆꯥꯗ꯭ꯔꯤꯕ ꯈꯪꯗꯔꯦ ꯀꯥꯎꯋꯦ
ꯀꯩꯒꯤꯅꯣꯅꯦ ꯑꯩꯗꯤ ꯆꯥꯛꯁꯦ ꯆꯥꯔꯦ ꯉꯁꯤꯗꯤ ꯈꯔ ꯉꯟꯅ ꯆꯥꯊꯣꯛꯑꯦ ꯉꯁꯤꯗꯤ
ꯐꯩ ꯐꯩ ꯑꯩꯈꯣꯏ ꯊꯣꯡꯕꯗꯤ ꯂꯣꯏꯔꯝꯃꯅꯤ ꯅꯣꯏ ꯀꯩ ꯅꯣꯏꯗꯤ ꯀꯩ ꯏꯟꯁꯥꯡ ꯆꯥꯔꯒꯦꯃꯤ
ꯑꯁ ꯉꯥꯄ꯭ꯔꯨꯝ ꯊꯣꯡꯉꯦ
ꯑꯦ ꯉꯥꯄ꯭ꯔꯨꯝ ꯊꫭꯡꯕꯖꯦ ꯍꯥꯎꯕꯌꫭ
ꯑꯁ ꯍꯥꯎꯋꯤꯗ ꯑꯗꯨꯝ ꯊꯕꯛ ꯆꯠꯇ꯭ꯔꯕꯣ ꯑꯩꯁ ꯑꯗꯨꯝ ꯑꯗꯨꯝ ꯆꯥꯁꯜꯂꯦꯗ ꯑꯗꯨꯝ
ꯅꯠꯇꯦ ꯉꯥꯄ꯭ꯔꯨꯝ ꯊꯣꯡꯕꯗꯤ ꯀꯃꯥꯏ ꯀꯃꯥꯏꯅ ꯇꯧꯒꯦ ꯁꯤꯅꯤ ꯑꯩꯅ ꯍꯪꯉꯤꯕꯁꯦ ꯑꯩ ꯑꯩꯩꯅ ꯑꯃꯨꯛ ꯆꯥꯗ꯭ꯔꯤꯕ ꯉꯥ꯭ꯄꯔꯨꯝꯖꯦ
ꯑꯣ ꯉꯥꯄꯨ꯭ꯔꯝꯗꯤ ꯃꯥꯒꯤ ꯃꯀꯨꯗꫭ ꯈꫭꯛꯇꫭꯛ ꯑꯅꯤꯅ ꯍꯥꯟꯅ ꯑꯗꯨꯒ ꯀꯩꯅꯣꯒ ꯆꯞ ꯃꯥꯟꯅꯩꯗ ꯉꯥ ꯊꯣꯡꯕꯒ
ꯑꯣ
ꯀꯩꯁꯨ ꯈꯦꯠꯅꯗꯦꯕ
ꯑꯗꯨꯗꯤ ꯅꯣꯏ ꯑꯗꯨꯗꯤ ꯅꯣꯏꯗ ꯎꯝ ꯂꯄ꯭ꯔꯒꯨꯝꯕ ꯊꯣꯡꯗꯣꯏ ꯂꯩꯇꯥꯥꯔꯗꯤ ꯑꯝ ꯂꯥꯛꯀꯦ ꯀꯩꯅꯣ
ꯑꯣ ꯌꯥꯏꯌꯦ ꯍꯗꯗꯁꯨ ꯑꯃ ꯄꯤꯔꯛꯑ ꯂꯣꯏꯔꯦ ꯀꯩꯗꯧꯔꯒꯦ
ꯑꯁ ꯁꯦꯝꯕ ꯈꯣꯠꯄꯗꯣ ꯍꯩꯇꯕꯁꯤꯗꯅꯦ ꯊꯣꯡꯕ ꯍꯩꯇꯕꯁꯤꯗꯅꯤꯅꯦ
ꯑꯩ ꯍꯧꯖꯤꯛ ꯑꯅꯤ ꯑꯅꯤ ꯑꯃ ꯑꯅꯤ ꯐꯥꯔꯛꯑꯦꯕꯀꯣ
ꯎꯝ
ꯥ ꯑꯁꯤ ꯁꯤ ꯊꯣꯡꯁꯤꯔ ꯈꯟꯕꯅꯦ ꯑꯩ ꯉꯥꯏꯍꯥꯛ ꯂꯩ ꯊꯤꯜꯂꯛꯑꯒꯦ
ꯍꯣꯏ ꯑꯗꯨꯗꯤ ꯅꯪ ꯅꯠꯇ꯭ꯔ ꯑꯩ ꯑꯗꯨꯝ ꯂꯧꯕ ꯂꯥꯛꯑꯣꯁꯨ ꯂꯥꯛꯀꯦꯗ
ꯍꯣꯏ ꯌꯥꯏ ꯑꯗꯨꯁꯨ ꯀꯩꯝ ꯀꯥꯏꯗꯦ ꯌꯨꯝ ꯈꯪꯉꯤꯕꯣ
ꯌꯨꯝꯔꯣ
ꯎꯝ ꯀꯥꯎꯈ꯭ꯔꯦ ꯑꯗꯨꯔꯣꯁ
ꯀꯥꯎꯔꯣꯏ ꯀꯥꯎꯧꯔꯣꯏ ꯀꯥꯎꯔꯣꯏ ꯀꯥꯎꯔꯣꯏ ꯑꯗꯨꯕꯨ ꯀꯥꯎꯗ ꯍꯦ ꯕꯤꯔꯌꯥꯅꯤ ꯌꯥꯝ ꯐꯠꯇ꯭ꯔꯁꯨ ꯈꯪꯅꯤ ꯈꯪꯅꯤ ꯑꯗꯨꯒꯤ
ꯎꯝ ꯀꯩꯅꯣꯗꯤ ꯄꯣꯔꯛꯦ
ꯇꯦꯡꯀꯣꯋꯥꯠ ꯑꯦ ꯑꯦ ꯄꯨꯊꯔ ꯂꯣꯏꯔꯦ ꯀꯩꯅꯣ ꯅꯪ ꯀꯩ ꯀꯩ ꯆꯅꯤꯡꯦ
ꯑꯁ ꯀꯩꯅꯗꯣꯅꯤ ꯆꯥꯔꯁꯤꯗ ꯑꯂꯨꯗꯣ ꯀꯦ ꯖꯤ ꯑꯅꯤꯃꯨꯛ ꯂꯩꯔ ꯂꯥꯛꯑꯣ ꯉꯥꯄꯨ꯭ꯔꯝꯒ ꯑꯣꯟꯅꯔꯁꯦꯕ
ꯆꯆꯥꯄꯣꯠꯀ ꯍꯥꯏꯔꯛꯇꯧ ꯃꯥꯜꯂꯦ ꯑꯗ ꯑꯂꯨ ꯀꯦꯖꯤꯅꯤ ꯑꯂ ꯀꯦ ꯀꯦ ꯖꯤꯅꯤꯗꯨ ꯅꯥꯊꯟ ꯆꯥꯗꯣꯏꯔꯣ
ꯑꯩ ꯁꯤ ꯅꯠꯇꯦꯗ ꯁꯤꯡꯒꯥꯔꯥ ꯍꯧꯒꯦ ꯇꯧꯕꯅꯤꯗ
ꯑꯦ ꯅꯪꯁꯤꯡꯉꯛꯑꯒ ꯍꯧꯕ ꯍꯩꯕ꯭ꯔꯣ
ꯍꯌꯦ ꯑꯦ ꯀꯩꯅꯣ ꯀꯩꯅꯣꯕꯨ ꯄꯔꯛꯑꯣ ꯑꯇꯥꯑꯒ ꯄꯨꯕꯤꯔꯛꯑꯣ ꯂꯥꯛꯄꯗ
ꯑꯦ ꯑꯗꯨꯗꯤ ꯑꯗꯨꯗꯤ ꯅ ꯑꯗꯨ ꯀꯨꯝꯕꯗꯣ ꯍꯧꯕ ꯌꯥꯝ ꯍꯩꯇꯥꯥꯔꯗꯤ ꯅꯪ ꯀꯔꯕꯥꯔ ꯑꯃ ꯇꯧꯊꯣꯛ ꯌꯥꯔꯦꯅꯦ ꯑꯗꯨꯗꯤ
ꯎꯝ ꯍꯤꯟꯖꯥꯡꯁꯨ ꯊꯣꯡꯕꯁꯨ ꯍꯩꯔꯦ ꯑꯗꯨꯗꯨꯅ ꯊꯕꯛ ꯆꯠꯇ꯭ꯔꯦꯗ ꯉꯁꯤꯗꯤ ꯁꯨꯇꯤꯗ ꯍꯥꯏꯔꯌꯦꯅ
ꯑꯗꯩ ꯊꯕꯛ ꯀ ꯑꯣꯏꯅ ꯇꯧꯊꯣꯛꯑꯒ
ꯑꯗꯨ ꯑꯣꯏꯅ ꯇꯧꯕ ꯐ ꯑꯗꯨ ꯑꯣꯏꯅ ꯇꯧꯗꯨ ꯐ ꯑꯗꯨ ꯃꯟꯖꯜꯂꯛꯑꯦ ꯇꯧꯃꯤꯟꯅꯔꯁꯤꯔꯛꯑꯣ
ꯌꯥꯏꯌꯦ ꯁꯤꯡꯍꯥꯔꯥꯒꯨꯝꯕ ꯍꯧꯔꯒ ꯑꯁꯥꯏ ꯃꯦꯟ ꯔꯣꯗꯁꯤꯗ ꯌꯣꯜꯂꯨꯔꯕ
ꯍꯣꯏ ꯌꯥꯏꯌꯦ ꯃꯣꯃꯣꯁꯨ ꯁꯥꯕꯁꯨ ꯍꯌꯦ
ꯑꯦ ꯑꯗꯨꯗꯤ ꯌꯥꯝ ꯊꯤꯅ ꯐꯕ ꯄꯣꯠꯅꯤ ꯀꯩꯅꯣ
ꯌꯥꯝ ꯊꯤ ꯀꯥꯟꯅꯒꯗꯕ ꯊꯕꯛꯅꯤ ꯇꯧꯗꯣꯔꯤꯁꯤ
ꯑꯗꯨꯗꯤ ꯂꯅ ꯅꯪꯗ ꯍꯧꯔꯒ ꯑ ꯗꯨꯀꯥꯟ ꯃꯆꯥ ꯑꯃ ꯁꯥꯔꯒꯅꯦ ꯑꯗꯨꯗꯤ ꯌꯥꯅꯤ ꯀꯩꯅꯣ
ꯅꯣꯡꯃꯗ ꯑꯗꯨꯝ ꯄꯩꯁꯥꯗ ꯑꯗꯨꯝ ꯈꯔꯗꯤ ꯐꯪꯅꯤꯉꯦ
ꯑꯗꯣ ꯇꯥꯕ꯭ꯔꯣ
ꯉꯧ ꯇꯥꯏꯌꯦ ꯇꯥꯕꯣ
ꯇꯥꯏꯌꯦ ꯇꯥꯏꯌꯦ ꯇꯥꯏꯦ ꯇꯥꯏꯌꯦꯦ ꯑꯩ ꯅꯦꯠꯁꯦ ꯉꯁꯤ ꯈꯔ ꯅꯨꯡꯉꯥꯏꯇꯦ ꯅꯣꯡꯁꯨ ꯃꯪꯕꯅꯤꯅ
ꯑꯣ ꯁꯤ ꯅꯣꯡ ꯇꯥꯕꯔꯣ ꯍꯜꯂꯣꯜꯂꯣ
ꯅꯣꯡꯁꯦ ꯉꯁꯤꯒꯤꯁꯦ ꯇꯥꯕ ꯍꯥꯏꯗꯨꯗꯤ ꯇꯥꯗꯣꯏꯔꯥ ꯇꯥꯔꯣꯏꯗꯣꯏꯔꯗꯤ ꯈꯪꯗꯦ ꯃꯪꯗꯤ ꯌꯥꯝ ꯃꯪꯉꯦ
ꯑꯁ ꯑꯩꯈꯣꯏꯗꯤ ꯅꯨꯡꯁꯥ ꯀꯟꯅ ꯁꯥꯏ ꯋꯦꯗꯔꯁꯦ ꯈꯪꯗꯦ
ꯋꯦꯗꯔꯁꯦ ꯇꯝꯕ ꯉꯝꯗꯦꯅꯦ ꯍꯧꯖꯤꯛꯀꯥꯟꯁꯦ ꯉꯔꯥꯡꯁꯨ
ꯉꯥꯄꯨꯝꯍꯩ ꯆꯥꯔꯒ ꯍꯥꯏꯔꯣ
ꯃꯄꯨꯝ ꯑꯣꯏꯅ ꯆꯥꯔꯒꯦ
ꯑꯣ ꯑꯩ ꯈꯜꯂꯤꯁꯤꯅ ꯑꯃꯨꯛ ꯑꯩꯈꯣꯏꯗ ꯂꯥꯛꯇꯣꯏꯅꯤꯅ ꯑꯣꯛꯇꯨ ꯇꯧꯔꯒ ꯀꯥꯝꯃꯒ ꯑꯝ ꯆꯥꯁꯤꯔꯅ
ꯑꯦ ꯑꯣꯛ ꯑꯣꯏꯅ ꯆꯥꯔꯖꯦ ꯍꯥꯏꯔꯣ
ꯍꯣꯏ ꯌꯥꯏꯌꯦ ꯉꯥꯄꯨꯨꯝꯗꯨꯁꯨ ꯊꯣꯡꯉꯣ ꯌꯨꯝꯗ ꯑꯗꯨꯒ ꯑꯩꯈꯣꯏꯁꯤꯗꯅ ꯑꯣꯛ ꯆꯥꯔꯁꯤ ꯑꯗꯨ ꯀꯩꯅꯣ ꯇꯧꯔꯣ ꯈꯔ ꯊꯦꯡꯅ ꯍꯟꯕ ꯌꯥꯒꯗ꯭ꯔꯣ ꯉꯁꯤꯁꯦ
ꯑꯣꯏꯅ ꯂꯥꯛꯑꯣ ꯍꯥꯏꯔꯣ
ꯍꯣꯏ ꯉꯁꯤ ꯍꯦꯛꯇ ꯂꯥꯛꯎ ꯕꯣꯜꯁꯨ ꯌꯦꯡꯅꯕ ꯉꯁꯤꯗꯤ
ꯌꯥꯏꯌꯦ ꯌꯥꯏ ꯂꯥꯛꯀꯦ ꯂꯥꯛꯀꯦ ꯌꯥꯏ ꯍꯣꯔꯦꯟ ꯄꯨꯡ ꯃꯥꯄꯟ ꯃꯈꯥꯏꯗ ꯂꯩꯗꯥꯏꯅꯦ
ꯑꯥ ꯃꯥꯄꯟ ꯃꯈꯥꯏꯗꯣ ꯑꯗꯨꯗ ꯌꯦꯡꯉ
ꯑꯗꯨꯗꯤ ꯑꯗꯨꯗꯤ ꯑꯣꯛ ꯑꯣꯏꯅ ꯊꯣꯡꯉꯁꯦ ꯍꯥꯏꯔꯣ ꯅꯠꯇ꯭ꯔꯒ ꯉꯥ ꯉꯥꯄ꯭ꯔꯨꯝꯗꯣ ꯀꯣꯟꯅ ꯊꯣꯡꯉꯁꯦ ꯍꯥꯏꯔꯣ
ꯇꯧꯁꯦ ꯉꯥꯄ꯭ꯔꯨꯝꯗꯨꯗ ꯌꯨꯝꯗ ꯆꯥꯅꯕꯅꯕ ꯄꯨꯈ꯭ꯔꯣ ꯑꯣꯛꯇꯣꯏꯅ ꯑꯩꯈꯣꯏ ꯁꯤꯗ ꯆꯥꯔꯁꯦ ꯑꯗꯨꯗꯤ ꯌꯥꯔꯅꯤꯅ
ꯌꯥꯏꯌꯦ ꯑꯗꯨꯁꯨ ꯑꯗꯨꯃꯥꯏꯅ ꯇꯧꯔꯁꯦ ꯑꯗꯨꯗꯤ ꯅꯪ ꯅꯣꯏꯒꯤ ꯅꯣꯏꯒꯤ ꯍꯨꯏꯒ ꯂꯩꯇ꯭ꯔꯣ
ꯑꯩꯁ ꯍꯨꯏꯗꯤ ꯌꯥꯝ ꯂꯩ
ꯑꯦ ꯑꯗꯨꯗꯤ ꯑꯩꯗꯤ ꯍꯨꯏꯗꯤ ꯍꯩꯅꯗꯦꯍꯦ
ꯏꯁ ꯀꯧꯝ ꯇꯧꯔꯣꯏꯍꯦ
ꯃꯤ ꯆꯤꯛꯄ꯭ꯔꯣ
ꯍꯣꯏ ꯑꯃꯗꯤ ꯆꯤꯛꯑꯦ
ꯑꯁ ꯊꯥꯏꯅꯅꯦꯀꯣ ꯑꯩ ꯊꯥꯏꯅ ꯑꯩꯁꯦ ꯑꯉꯥꯡ ꯑꯣꯏꯔꯤꯉꯩꯗ
ꯎꯝ
ꯌꯨꯝꯊꯪꯅꯕꯗ ꯁꯥꯟꯅꯕ ꯆꯠꯄꯗꯁꯨ ꯍꯨꯏꯅ ꯑꯃꯨꯛ ꯆꯤꯛꯑꯦ
ꯎꯝ
ꯑꯗꯩ ꯈꯔ ꯆꯥꯎꯔꯒ ꯑꯃꯨꯛ ꯈꯔ ꯆꯥꯎꯔꯒ ꯑꯃꯨꯛ ꯀꯩ ꯆꯥꯛ ꯆꯥꯅꯕ ꯑꯃꯨꯛ ꯆꯠꯄꯅꯤꯅꯦ ꯑꯗꯨꯁꯨ ꯑꯩ ꯆꯥꯛ ꯆꯥꯅꯕꯗꯨ ꯅꯠꯇꯕ ꯃꯤ ꯑꯩꯈꯣꯏ ꯃꯥꯥꯍꯣꯏꯒꯤ ꯃꯇꯨꯡ ꯏꯟꯅꯕꯅꯦꯕ ꯑꯗꯨꯗ ꯑꯃꯨꯛ ꯆꯤꯛꯄꯅꯦꯕ ꯑꯃꯨꯛ ꯍꯨꯏꯁꯦ ꯌꯥꯔꯤ ꯈꯣꯏꯗꯤ ꯍꯣꯏ ꯅꯨꯡꯕꯨꯗꯤ ꯅꯨꯡꯁꯤ ꯑꯗꯨ ꯑꯣꯏꯇꯥꯥꯔꯁꯨ ꯃꯤꯒꯤ ꯍꯨꯏꯗꯤ ꯀꯤꯖꯔꯦ ꯑꯩꯒꯤ ꯍꯨꯏꯕꯨꯗꯤ ꯅꯨꯡꯁꯤ ꯃꯤ ꯍꯨꯏꯗꯤ ꯀꯤꯖꯔꯦ
ꯎꯝ ꯇꯨꯝꯃꯨꯏꯔꯣ
ꯑꯂ ꯑꯩ ꯇꯨꯝꯃꯨꯏꯅꯤꯅꯦ ꯉꯁꯤꯒꯤ ꯉꯁꯤꯒꯤ ꯋꯦꯗꯔꯁꯤꯗꯗꯤ ꯇꯨꯝꯗꯕ ꯃꯤꯗꯨꯗꯤ ꯈꯪꯗ꯭ꯔꯦꯍꯦ ꯑꯩꯈꯣꯏꯗꯤ ꯅꯣꯡꯃꯒ ꯊꯤꯅ ꯃꯪꯊꯠꯂꯤꯍꯦ
ꯎꯝ ꯑꯩꯈꯣꯏꯗꯤ ꯅꯨꯡꯁꯥꯗꯤ ꯐꯖꯅ ꯁꯥꯔꯦ
ꯀꯃꯥꯏꯅ ꯇꯧꯔꯤꯅꯣ ꯅꯣꯏꯔꯣꯝꯗꯨꯒ ꯂꯝꯁꯨ ꯌꯥꯝ ꯂꯥꯞꯅꯕ ꯍꯣꯏ
ꯈꯔꯁꯨ ꯋꯥꯔꯦ ꯗꯨꯅꯤ
ꯑꯁ ꯅꯪ ꯉꯥꯒꯗꯤ ꯊꯤ ꯐꯥꯗꯔꯝꯗꯧ ꯃꯥꯜꯂꯦ ꯄꯥꯠ ꯃꯌꯥ ꯑꯣꯏꯔꯁꯨ
ꯑꯁ ꯐꯥꯏꯌꯦ ꯑꯦ ꯉꯥꯏꯈꯣꯏꯅꯦ ꯄꯥꯠ ꯍꯥꯏꯔꯒ ꯅꯤꯡꯖꯪꯒꯦ ꯍꯣꯏ ꯂꯥꯛꯑꯣ ꯀꯩꯅꯣ ꯇꯧꯁꯤ ꯉꯟꯇꯥ ꯂꯥꯛꯑꯣ ꯄꯨꯡ ꯑꯃ ꯑꯗꯥꯏ ꯂꯥꯛꯑꯣ ꯉꯥ ꯃꯆꯥꯛ ꯊꯥꯕ ꯆꯠꯂꯨꯁꯤ ꯁꯤ ꯌꯦꯡꯉꯨꯁꯦꯕ ꯉꯥ
ꯉꯥ ꯃꯆꯤꯟꯖꯥꯛ ꯊꯥꯕ ꯆꯠ ꯅꯣꯏ ꯀꯩꯀꯩ ꯉꯥ ꯊꯥꯗꯒꯦ
ꯑꯁ ꯉꯥꯁꯦ ꯑꯗꯨꯝ ꯉꯥꯁꯦ ꯁꯔꯦꯡꯁꯨ ꯊꯥꯗꯔꯦ ꯔꯧꯁꯨ ꯈꯔ ꯊꯥꯗꯩ
ꯑꯗꯨꯝ ꯌꯥꯝꯃꯦ ꯑꯗꯨꯝ ꯎꯀꯥꯕꯤ ꯇꯨꯡꯍꯟꯕꯤꯒ ꯑꯥ ꯇꯣ ꯊꯥꯗꯩ
ꯑꯗꯨꯗꯤ ꯅꯣꯏ ꯉꯥꯗꯣ ꯐꯥꯕ ꯃꯇꯝꯗ ꯍꯥꯏꯔꯛꯎꯅꯦ ꯑꯗꯨꯗꯤ ꯅꯣꯏ ꯀꯔꯝ ꯀꯥꯟ ꯉꯥꯒꯤ ꯏꯁꯤꯠꯇꯣꯏꯅꯣ
ꯑꯩꯈꯣꯏꯁꯦ ꯍꯧꯖꯤꯛꯁꯦ ꯈꯪꯗꯦ ꯊꯥ ꯑꯃ ꯑꯅꯤ ꯂꯩꯔꯀꯥꯟꯗ ꯇꯧꯕ ꯌꯥꯏ
ꯁꯤꯗꯤ ꯃꯁꯥ ꯃꯁꯥꯅ ꯑꯐꯥꯕꯤ ꯄꯨꯅ ꯆꯠꯄꯤ
ꯑꯦ ꯀꯩꯅꯣ ꯍꯥꯏꯁꯤꯕꯣ ꯑꯩꯗꯤ ꯅꯣꯏꯅ ꯐꯥꯕꯗꯨꯗꯒꯤ ꯑꯣꯏꯅ ꯂꯩꯔꯒꯦ ꯇꯧꯔꯒ ꯅꯣꯏ ꯀꯩꯅꯣ ꯍꯥꯏꯁꯨ ꯅꯣꯏ ꯃꯤ ꯑꯇꯣꯞꯄꯒ ꯄꯨꯜꯂꯞ ꯇꯧꯃꯤꯟꯅꯩꯔꯣ ꯎꯝ ꯅꯠꯇ꯭ꯔꯥ ꯅꯣꯏ ꯈꯛꯇꯒꯤꯔꯣ
ꯑꯩꯈꯣꯏ ꯈꯔꯛꯇꯤ ꯑꯣꯏꯕꯅꯤꯗ ꯍꯥꯏꯗꯤ ꯃꯤ ꯑꯃꯅ ꯃꯉꯥ ꯐꯥꯔꯦ ꯃꯥꯏꯗꯣ ꯑꯣꯏꯖ ꯆꯠꯆꯕꯤ
ꯑꯗꯨ ꯅꯣꯏꯒꯤ ꯏꯃꯨꯡ ꯈꯛꯇꯪ ꯑꯣꯏꯔꯝꯅꯤꯗ ꯑꯗꯨꯗꯤ
ꯑꯥ ꯃꯥꯅꯦ ꯑꯗꯨꯏꯗꯅ ꯉꯟꯇꯥꯅ ꯂꯥꯛꯑꯣ ꯑꯗꯨ ꯅꯨꯃꯤꯠꯇꯨꯃ
ꯍꯣꯏ ꯑꯗꯨꯕꯨꯗꯤ ꯉꯥꯟꯇꯥ ꯂꯥꯛꯑꯒꯦ
ꯎꯝ
ꯑꯗꯨꯒꯤꯗꯨꯕꯨꯗꯤ ꯌꯦꯡꯉꯁꯤꯁꯦ ꯉꯟꯇꯥ ꯂꯥꯛꯑꯒ ꯀꯃꯥꯏ ꯀꯃꯥꯏ ꯇꯧꯕꯅꯣꯗꯣ
ꯃꯅꯦ-ꯃꯅꯦ ꯁꯣꯏꯗꯕꯤ ꯀꯩꯅꯣꯒ ꯇꯧꯔꯕꯣ ꯕ꯭ꯔꯦꯛꯐꯥꯁ ꯀꯩꯀꯥꯒ ꯆꯥꯔꯕꯣ
꯭ꯔꯦꯛꯐꯥꯁꯀꯗꯤ ꯀꯨꯏꯔꯦꯗ ꯑꯅꯤꯔꯛ ꯁꯨꯕꯕꯨ ꯆꯥꯅꯤꯡꯉꯛꯇꯣꯔꯦ
ꯍꯝ ꯍꯨꯝ ꯑꯗꯨꯗꯤ ꯆꯥ ꯊꯥꯛꯑꯣꯗꯅ ꯆꯥꯛ ꯊꯦꯡꯉꯤꯅ ꯅꯣꯏꯗꯤ ꯑ
ꯆꯥꯛꯗꯤ ꯂꯥꯝꯃꯨ ꯌꯥꯗꯕꯁꯤꯗꯅꯤ ꯆꯥꯛ ꯀꯗꯤ ꯉꯁꯥꯏ ꯂꯣꯏꯈ꯭ꯔꯕꯅꯤꯗ
ꯑꯝ ꯑꯩꯈꯣꯏꯗꯤ ꯂꯧꯕꯨꯛ ꯀꯨꯝꯗꯕꯅꯤꯅ ꯍꯧꯖꯤꯛ ꯂꯧꯕꯨꯛ ꯃꯇꯝꯅꯤꯅ ꯉꯟꯇꯥ ꯆꯥꯊꯣꯛꯑꯦ ꯃꯃꯤꯉꯩꯗꯒ ꯇꯧꯔꯒ ꯆꯥꯊꯣꯛꯑꯦꯗꯅ
ꯑꯦ ꯐꯩꯅꯦ ꯑꯗꯨꯅꯕꯨ ꯍꯦꯟꯅ ꯑꯗꯨꯗꯤ ꯍꯣꯔꯦꯟ ꯄꯨꯡ ꯀꯌꯥꯗ ꯆꯥꯛ ꯂꯝꯃꯛꯇꯣꯏꯕ
ꯄꯨꯡ ꯕꯥꯔꯣ ꯁ꯭ꯋꯥꯏꯗ ꯑꯗꯨꯝ ꯆꯥꯅꯤꯡꯉꯥꯛꯑꯅꯤ ꯂꯧꯃꯤꯅꯤꯅꯒꯣ
ꯍ ꯍꯣꯏ ꯑꯁ ꯑ ꯍꯛꯆꯥꯡꯗꯤ ꯍꯛꯆꯥꯡꯗꯤ ꯑꯗꯨꯅꯗꯤ ꯍꯦꯟꯅ ꯐꯗꯣꯏꯕ
ꯃꯥꯥꯅꯦ-ꯃꯥꯥꯅꯦ
ꯑꯗꯨꯅ ꯍꯣꯔꯦꯟꯗꯨ ꯄꯨꯡ ꯀꯌꯥꯗ ꯂꯥꯛꯑꯣꯕ ꯄꯨꯡ ꯄꯨꯡ ꯑꯃ ꯃꯈꯥꯏ
ꯍꯣꯏ ꯑꯃ ꯃꯈꯥꯏꯗꯨꯋꯥꯢ ꯂꯥꯛꯑꯣ
ꯑꯁ ꯏꯔꯨꯒ ꯂꯨꯊꯣꯛꯑꯒ ꯂꯥꯛꯑꯒꯦ ꯑꯗꯨꯗꯤ ꯑꯩꯁꯨ ꯆꯥꯛꯇꯣ ꯈꯔ ꯆꯥꯊꯣꯛꯎꯈꯤꯒꯦ ꯑꯗꯨꯗꯤ
ꯍꯣꯏ ꯍꯣꯏ ꯍ ꯆꯥꯊꯣꯛꯎꯔꯣ ꯆꯥꯊꯣꯛꯎꯔꯣ ꯑꯩ ꯢꯔꯨ
ꯑꯦ ꯅꯣꯏꯒꯤ ꯅꯣꯏꯒꯤ ꯍꯨꯏꯗꯨꯗꯤ ꯐꯥꯖꯤꯜꯂꯝꯃꯨꯍꯦ ꯍꯦ-ꯍꯦ-ꯍꯦ ꯑꯦ ꯑꯗꯨꯗꯤ ꯍꯣꯔꯦꯟ ꯍꯣꯔꯦꯟ ꯅꯨꯡꯗꯥꯡꯒꯤ ꯏꯟꯖꯥꯡ ꯊꯣꯡ ꯌꯥꯗ꯭ꯔꯦ ꯑꯗꯨꯗꯤ ꯊꯥꯎ ꯆꯥ ꯌꯥꯗ꯭ꯔꯕꯅꯤꯅ
ꯑꯦꯁ ꯑꯗꯨ ꯐꯠꯇ꯭ꯔꯣ ꯑꯗꯨꯏꯅꯤ ꯄꯥꯝꯃꯤꯁꯦ ꯍꯣꯏ ꯏꯔꯨ ꯆꯠꯊꯣꯛꯎꯨꯒꯦ ꯏꯔꯨꯊꯣꯛꯎꯨꯔꯣꯁꯦ ꯊꯦꯡꯉꯦ ꯄꯨꯡꯗꯨꯁꯨ
ꯍꯣꯏ ꯑꯩ ꯆꯥꯛ ꯈꯔ ꯆꯥꯔꯒ ꯅꯣꯏꯔꯣꯝꯗ ꯂꯥꯛꯅꯕ ꯇꯧꯔꯒꯦ
ꯍꯣꯏ ꯍꯣꯏ ꯂꯥꯛꯑꯣ ꯂꯥꯛꯑꯣ ꯑꯩꯁꯨ ꯑꯝꯇ ꯏꯔꯨꯖꯊꯣꯛꯎꯈꯤꯒꯦ
ꯍꯣꯏ ꯊꯝꯃꯦ ꯊꯝ
ꯍꯣꯏ ꯊꯝꯃꯣ ꯊꯝ